ꯍꯜꯂꯣ ꯍꯜꯂꯣ ꯍꯜꯂꯣ ꯕ꯭ꯔꯣ ꯅꯨꯡꯉꯏꯔꯤꯕ꯭ꯔꯣ ꯇꯥꯔꯦ ꯇꯥꯥꯏꯦ
ꯊꯕꯛ ꯌꯥꯝ ꯆꯤꯟꯕ ꯃꯥꯂꯦꯗ
ꯇꯥꯏꯀꯣ
ꯇꯥꯏ ꯇꯥꯏ
ꯑꯣ ꯅꯪ ꯐꯣꯟ ꯂꯥꯞꯅ ꯊꯝꯕ ꯃꯥꯜꯂꯦꯗ
ꯊꯝꯒꯤꯒꯦ ꯏꯌꯔꯄꯤꯁ ꯊꯤꯟꯕ
ꯑꯣ ꯑꯗꯨ ꯅꯨꯡꯉꯥꯏꯇꯦ ꯍꯥꯏꯕꯅꯤꯗ ꯑꯦꯔ ꯄꯤꯁꯇꯣ
ꯑꯣ ꯑꯣꯀꯦ ꯑꯣꯀꯦ ꯇꯥꯗꯤ ꯐꯖꯅ ꯇꯥꯕ꯭ꯔꯣ
ꯍꯧꯖꯤꯛꯇꯤ ꯌꯥꯔꯦ
ꯑꯣ
ꯑꯩꯁ ꯁꯥꯏꯌꯦꯅꯦ
ꯏꯌꯔꯄꯤꯁꯇꯨ ꯂꯧꯊꯣꯛꯑꯣ
ꯑꯣꯀꯦ ꯑꯣꯀꯦ
ꯎꯝ ꯑꯗꯨ ꯌꯥꯗꯦ ꯍꯥꯏꯕꯅꯦ
ꯑꯣ
ꯎꯝ
ꯍꯜꯂꯣ
ꯀꯔꯤ ꯑꯥ ꯀꯔꯤ ꯇꯧꯔ ꯂꯩꯕꯅꯣ
ꯍꯣꯏ ꯀꯩꯁꯨ ꯇꯧꯗꯦꯗ ꯇꯨꯝ ꯍꯧꯒꯠꯂꯛꯄꯗ ꯉꯥꯏꯔꯤ
ꯑꯣ ꯑꯩꯁꯨꯅꯤꯅꯦ ꯉꯁꯤ ꯌꯥꯝ ꯁꯥꯏꯌꯦ ꯉꯁꯤꯗꯤ ꯌꯥꯝ ꯁꯥꯏꯌꯦ ꯀꯥ ꯍꯦꯟꯅ ꯁꯥꯏ
ꯃꯥꯅꯦꯁꯥꯏ
ꯉꯁꯥꯏꯗꯤ ꯅꯣꯡ ꯈꯔꯁꯨ ꯇꯥꯏ
ꯑꯥ
ꯑꯗꯣ ꯑꯃꯨꯛ ꯑꯃꯨꯛ ꯅꯨꯃꯤꯠꯁꯦ ꯑꯃꯨꯛ ꯊꯣꯛꯂꯛꯑꯦ
ꯑꯣ
ꯑꯗꯨꯒ ꯁꯥꯕꯅ ꯍꯦꯜꯂꯦ ꯁꯥ ꯁꯥꯕꯁꯨ ꯍꯦꯜꯂꯦ ꯑꯃꯨꯛꯀ
ꯁꯥꯏ ꯎꯝ ꯅꯣꯡꯁꯦ ꯈꯔꯌꯥꯝ ꯇꯥꯗꯤ ꯐꯗꯧꯅꯤ
ꯎꯝ ꯑꯩꯁꯨꯅꯤꯅꯦ ꯑꯁ ꯅꯨꯡꯉꯥꯏꯔꯦ ꯍꯥꯏꯅ ꯂꯩꯕꯅꯤ ꯉꯁꯥꯏꯗꯣ ꯈꯔ ꯇꯥꯕꯗꯣ
ꯑꯥ ꯑꯥ
ꯈꯔ ꯏꯪꯕ ꯍꯧꯔꯝꯅꯦꯕ ꯑꯗꯨꯗ
ꯑꯥ
ꯑꯃꯨꯛ ꯅꯨꯡꯁꯥ ꯊꯣꯛꯑꯦꯕ
ꯑꯥ ꯀꯔꯤ ꯀꯔꯤ ꯍꯦꯉꯡ ꯆꯥꯔꯒꯦ ꯉꯁꯤꯗꯤ
ꯉꯁꯤꯁꯦ ꯌꯦꯟ ꯈꯔ ꯆꯥꯏ ꯌꯦꯟꯁꯥ ꯎꯝ ꯅꯪꯗꯤ ꯇꯥꯕ꯭ꯔꯣ
ꯏꯗꯤ ꯕꯣꯏꯂꯔꯔꯣ ꯀꯩꯅꯣ ꯑꯥ
ꯕꯔꯣꯏꯂꯔꯅꯦ ꯑꯣ ꯑꯣ ꯍꯥꯎꯋꯤꯍꯦ ꯉꯥ
ꯎꯝ
ꯌꯦꯟ ꯕ꯭ꯔꯣꯏꯂꯔꯅꯤꯗ ꯕ꯭ꯔꯣꯏꯂꯔ ꯆꯥꯕꯅ ꯑ
ꯑꯣ ꯃꯥꯁꯤ
ꯉꯥꯁꯤ ꯊꯕꯛ ꯊꯕꯛ ꯆꯠꯇꯦ
ꯊꯤꯔꯤꯀꯣꯁꯤ ꯑꯣ
ꯆꯠꯂꯔꯣꯏ ꯌꯨꯝꯗ ꯑꯗꯨꯝ ꯂꯩꯈꯤꯅꯤ ꯍꯣꯔꯦꯟ ꯁꯥꯟꯅꯕ ꯊꯣꯛꯈꯤꯅꯤ
ꯑꯣ ꯀꯩ ꯁꯥꯟꯅꯒꯦ ꯑꯣ
ꯖꯤꯝ ꯉꯥꯏꯍꯛ ꯁꯥꯟꯅꯔꯨꯈꯤꯒꯦ ꯍꯣꯔꯦꯟ
ꯎꯝ
ꯎꯝ ꯌꯦꯅꯤꯡ ꯂꯣꯝꯗ
ꯄꯥꯛꯇ ꯂꯩꯕ꯭ꯔꯥ
ꯑꯩ ꯇꯝꯄꯥꯛꯇ ꯂꯩꯌꯦ ꯇꯝꯄꯥꯛꯇ ꯂꯩꯌꯦ ꯍꯧꯖꯤꯛ
ꯔꯦꯟꯇꯔꯣ ꯅꯥꯠꯇꯔꯥ
ꯅꯪꯗꯤ ꯃꯄꯥꯟꯗ ꯂꯩꯕ꯭ꯔꯣ ꯑꯩꯈꯣꯏ
ꯑꯩꯗꯤ ꯌꯨꯝꯗ ꯑꯗꯨꯝ ꯂꯩꯗꯥ
ꯑꯣ ꯍꯣ ꯍꯣꯏ ꯌꯨꯝꯗ ꯀꯔꯤ ꯀꯔꯤ ꯍꯣꯠꯅꯔ ꯂꯩꯕ꯭ꯔꯣ
ꯑ ꯁꯨꯝ ꯂꯩꯔꯤ ꯀꯩ ꯀꯩꯅꯣ ꯈꯔ ꯇꯧꯔꯒ ꯌꯨꯝꯗꯁꯨ ꯑꯗꯨꯝ ꯂꯩꯔꯤ ꯑꯗꯨꯅꯤ ꯇꯧꯔꯤꯁꯦ ꯀꯩꯗꯧꯅꯤ ꯂꯥꯏꯔꯤꯛ ꯇꯝꯕꯁꯨ ꯂꯣꯏꯔꯦ
ꯎꯝ
ꯃꯤ ꯀꯩꯗꯧꯔꯨꯅꯤ
ꯑꯩꯁꯨ ꯑ ꯍ ꯂꯥꯏꯔꯤꯛ ꯇꯝꯕ ꯂꯣꯏꯔꯕꯅꯤꯅ ꯈꯪꯗ꯭ꯔꯦꯅꯦ ꯊꯕꯛꯁꯨ ꯂꯩꯇꯦ
ꯎꯝ
ꯂꯥꯏꯔꯤꯛ
ꯃꯅꯤ
ꯁꯨ ꯄꯥꯅꯤꯡꯗ꯭ꯔꯦ ꯄꯥꯒꯗꯧꯕ ꯃꯇꯝꯗꯅ ꯄꯥꯍꯧꯗꯦ ꯍꯧꯖꯤꯛꯁꯦ ꯀꯃꯥꯏ ꯇꯧꯗꯧꯅꯣ ꯈꯪꯗ꯭ꯔꯦ ꯑꯩꯁꯨ ꯂꯥꯏꯔꯤꯛ ꯍꯦꯟꯅ ꯑꯗꯨꯝ ꯋꯥꯈꯜꯗꯗꯤ ꯂꯩꯌꯦ ꯑꯗꯨꯕꯨ ꯄꯨꯛꯅꯤꯡꯁꯦ ꯆꯪꯕ ꯌꯥꯗꯦ ꯂꯥꯏꯔꯤꯛ
ꯍꯣꯏ ꯎꯝ
ꯑꯦꯛꯖꯥꯝ ꯒꯨꯝꯕ ꯄꯤꯒꯦꯅ ꯂꯩꯕ꯭ꯔꯣ ꯅꯪꯒꯤ ꯇꯥꯕ꯭ꯔꯣ ꯍꯜꯂꯣ ꯇꯥꯕ꯭ꯔꯣ ꯏꯇꯥꯎ ꯍꯜꯂꯣ ꯍꯜꯂꯣ ꯇꯥꯕ꯭ꯔꯣ ꯍꯜꯂꯣ ꯂꯥꯏꯟꯁꯦ ꯅꯨꯡꯉꯥꯏꯇ꯭ꯔꯦꯅꯦ ꯇꯥꯕ꯭ꯔꯣ ꯍꯜꯂꯣ ꯍꯜꯂꯣ ꯁꯨꯠ ꯍꯜꯂꯣ ꯍꯜꯂꯣ ꯇꯥꯕ꯭ꯔꯣ ꯕ꯭ꯔꯣ ꯍꯜꯂꯣ ꯍꯜꯂꯣ ꯇꯥꯕ꯭ꯔꯣ